ꯍꯜꯂꯣ ꯑꯣ ꯅꯨꯡꯉꯥꯏꯔꯤꯕꯣ
ꯑꯧ ꯅꯨꯡꯉꯥꯏꯔꯤ
ꯀꯔꯤ ꯇꯧꯕ꯭ꯔꯣ ꯆꯥꯛꯇꯤ ꯆꯥꯔꯕꯣ
ꯑꯧ ꯆꯥꯛ ꯆꯥꯕꯗꯤ ꯂꯣꯏꯔꯦ ꯐꯝꯃ ꯂꯩꯗ
ꯎꯝ ꯊꯕꯛ ꯆꯠꯄ꯭ꯔꯣ
ꯍꯥꯥ
ꯊꯕꯛ ꯆꯠꯄ꯭ꯔꯣ
ꯆꯠꯇꯦ ꯀꯩꯗꯧꯔꯤꯅꯣ ꯅꯪꯗꯤ
ꯀꯔꯤꯁꯨ ꯇꯧꯗꯦꯗ ꯎꯝ
ꯆꯥꯛꯆꯥ
ꯚꯦꯀꯦꯁꯟ ꯍꯣꯏ ꯆꯥꯔꯦ
ꯎꯝ
ꯚꯦꯀꯦꯁꯟ ꯂꯩꯕꯒꯤ ꯀꯩꯁꯨ ꯇꯧꯅꯤꯡꯉꯥꯏ ꯂꯩꯇ꯭ꯔꯦ ꯑꯗꯨꯒꯤ
ꯑꯣ ꯐ꯭ꯔꯤꯗ ꯂꯩꯔꯝꯃꯅꯤꯅꯦ
ꯎꯝ ꯐ꯭ꯔꯤꯗ ꯂꯩꯔꯦ ꯗꯤꯁ ꯁꯤ ꯉꯁꯤ ꯁꯤꯅ ꯉꯁꯤꯒ ꯍꯌꯦꯡꯅ ꯂꯣꯏꯒꯅꯤ ꯚꯦꯀꯦꯁꯟꯁꯨ
ꯑꯣ ꯆꯥꯔ ꯇꯨꯝꯖꯤꯜ ꯃꯇꯝꯗꯗꯤ
ꯍꯥ ꯌꯨꯝ ꯆꯠꯄꯁꯨ ꯌꯥꯗ꯭ꯔꯦ ꯑꯗꯨꯒꯤ
ꯀꯩ ꯃꯊꯦꯜ ꯆꯥꯒꯦ ꯉꯁꯤꯗꯤ
ꯑꯗꯨꯗꯤ ꯎꯝ ꯑꯩꯁꯨ ꯃꯃꯤꯡ ꯈꯪꯗꯦ
ꯑꯣ
ꯏꯟꯖꯥꯡ ꯃꯃꯤꯡꯁꯨ ꯈꯪꯗꯦ
ꯍꯥꯎꯕ꯭ꯔꯣ
ꯈꯪꯗꯦ ꯍꯥꯏꯔꯦ
ꯑ ꯄꯪꯆꯥ ꯆꯥꯕꯔꯥ ꯅꯪꯗꯤ ꯑ
ꯍꯩꯇꯕꯩꯅꯦ ꯑꯩ ꯏꯁꯥꯃꯛ ꯊꯣꯡꯕꯅꯦ
ꯑꯣ ꯅꯊꯟꯗ ꯊꯣꯡꯉꯒ ꯍꯥꯎꯇꯦ ꯍꯥꯎꯏ ꯍꯥꯏꯕꯁꯨ ꯍꯩ ꯍꯥꯏ ꯈꯪꯗꯕ
ꯎꯝ ꯍꯥꯎꯗꯤ ꯍꯥꯎꯋꯦꯍꯦ ꯃꯃꯤꯡ ꯈꯪꯗꯕꯩꯅꯦ
ꯑꯩꯁ ꯅꯪꯅ ꯊꯣꯡꯕꯅꯤꯅ ꯍꯥꯎꯔꯝꯅꯤ ꯑꯗꯨꯝ
ꯆꯥꯕ ꯂꯥꯛꯑꯣ ꯊꯣꯡꯕꯤꯒꯦ ꯇ ꯀꯅꯥ ꯀꯅꯥꯝꯇꯁꯨ ꯆꯥꯅꯕ ꯂꯩꯇꯦ
ꯂꯥꯛꯑꯅꯤ ꯂꯥꯛꯑꯅꯤ ꯑꯈꯣꯏꯔꯣ ꯑꯁ ꯍꯤꯟꯖꯥꯡ ꯍꯥ ꯍꯥꯎꯇꯦꯅꯦ ꯀꯥꯏꯗꯒꯤ ꯑꯌꯨꯛ ꯉꯡꯇ ꯑꯌꯨꯛ ꯇ ꯑꯌꯨꯛ ꯃꯣꯔꯅꯤꯡꯅꯦ ꯃꯣꯔꯅꯤꯡ ꯅꯤꯡ ꯗꯥꯜ ꯈꯛ ꯆꯥꯕꯅꯦꯀꯣ
ꯑꯝ ꯄꯤꯆꯥꯗ꯭ꯔꯣ
ꯌꯨꯝꯗꯔꯣ ꯍꯥꯏꯗꯤ ꯅꯪ ꯂꯩ ꯅꯪ ꯂꯩ ꯌꯨꯝꯗꯔꯣ ꯅꯪ ꯂꯩꯕꯁꯦ
ꯅ ꯅꯠꯇꯦ
ꯇꯥꯕ꯭ꯔꯣ ꯑꯣ ꯔꯦꯟꯗꯔꯣ
ꯍꯣꯁꯇꯦꯜ
ꯅꯣꯏ ꯍꯣꯁꯇꯦꯜꯗꯗꯤ ꯐꯣꯟ ꯐ꯭ꯔꯤ ꯄꯥꯏꯍꯟꯕ꯭ꯔꯣ
ꯎꯝ ꯄꯥꯏꯍꯜꯂꯦꯗ ꯑꯗꯨꯝ
ꯑꯣ
ꯀ꯭ꯂꯥꯁ ꯂꯣꯏꯔꯕꯣ ꯀ꯭ꯂꯥꯁ ꯃꯇꯝꯗꯨ ꯀ꯭ꯂꯥꯁ ꯂꯣꯏꯔꯀꯥꯟꯗ ꯑꯃꯨꯛ ꯄꯤꯕ ꯐꯣꯟꯗꯣ ꯑꯗꯨꯒ ꯀ꯭ꯂꯥꯁ ꯆꯠꯂꯅꯤ ꯍꯥꯏꯔꯗꯤꯦ ꯑꯃꯨꯛ ꯁꯃꯤꯠ ꯇꯧꯕ
ꯑꯣ ꯒ꯭ꯔꯦꯖꯨꯋꯦꯁꯟ ꯑꯣꯏꯕꯒꯤꯔꯣ
ꯑꯣ ꯅꯣꯏꯗꯤ ꯅꯪ ꯀꯥꯏ ꯂꯩꯅꯣ ꯅꯪꯗꯤ ꯍꯣꯁꯇꯦꯜꯗꯔꯣ
ꯑꯩꯗꯤ ꯔꯦꯟꯗ ꯂꯩꯌꯦ
ꯑꯣ ꯅꯨꯡꯉꯥꯏꯔꯝꯃꯅꯤꯦꯍꯦ ꯅꯊꯟꯗ ꯔꯦꯟꯗ ꯂꯩꯔꯒ
ꯎꯝ ꯅꯨꯡꯉꯥꯏꯇꯦꯗ ꯕꯣꯔꯤꯡ ꯆꯨꯕꯅꯦ
ꯍꯣꯁꯇꯦꯜꯗ ꯂꯩꯕꯅ ꯅꯨꯡꯉꯥꯏꯗ ꯏꯃꯥꯟꯅꯕꯁꯤꯡꯒ ꯄꯨꯜꯂꯒꯀꯣ
ꯗꯨꯒꯤ ꯅꯨꯡꯉꯥꯏꯔꯝꯅꯤ ꯅꯣꯏꯗꯤ
ꯍꯥꯥ
ꯆꯥꯛ ꯊꯣꯡꯗꯕꯤꯗ ꯆꯥꯕꯒꯤ ꯅꯨꯡꯉꯥꯏꯔꯝꯅꯦꯕ ꯅꯣꯏꯒꯤ ꯈꯨꯠꯀꯨꯝꯕ ꯌꯥꯝ ꯁꯦꯝꯔꯒ ꯂꯩꯅꯤ
ꯏ ꯑꯈꯣꯏꯅ ꯑꯈꯣꯏ ꯑꯈꯣꯏꯗꯤꯀꯣ ꯑꯩꯈꯣꯏꯅ ꯈꯤꯇꯪ ꯊꯣꯡꯉꯦꯅ ꯈꯥꯏꯌꯤꯅꯦ
ꯑꯣ ꯅꯣꯏꯅ ꯊꯣꯡꯕ꯭ꯔꯣ
ꯃꯔꯛ ꯃꯔꯛꯇꯗꯤ ꯊꯣꯡꯉꯦ ꯍꯥꯎ ꯏꯟꯖꯥꯡꯗꯣ ꯍꯥꯡꯃꯟꯗ ꯀꯨꯛꯅ ꯊꯣꯡꯕꯗꯣ ꯑꯁ ꯌꯥꯗꯦꯕ ꯆꯥꯛ ꯆꯥ ꯌꯥꯗꯦꯕ ꯃꯤ ꯃꯤ ꯌꯥꯝꯕꯅꯤꯅꯀꯣ ꯃꯤ ꯌꯥꯝꯕꯒꯤ ꯊꯣꯡꯕꯅꯤꯅ ꯐꯖꯅꯁꯨ ꯊꯣꯡꯗꯦꯕ ꯎꯝ ꯍꯣꯏ꯫
ꯑꯗꯣ ꯅꯪꯁꯦ ꯍꯣꯁꯇꯦꯜꯒꯨꯝꯕꯗꯔ꯫
ꯎꯝ꯫
ꯅꯪ ꯍꯣꯁꯇꯦꯜ ꯏꯝꯐꯥꯜꯗꯔꯣ ꯍꯥꯏꯕ꯫
ꯅꯠꯇꯦ꯫
ꯑ꯫
ꯃꯥ ꯃꯥꯎꯟ ꯑꯦꯚꯔꯦꯁ ꯇꯝꯕ꯭ꯔꯣ꯫
ꯑꯍꯣ ꯁꯦꯅꯥꯄꯇꯤꯗꯀꯣ꯫
ꯑꯥ꯫
ꯁꯦꯅꯥꯄꯇꯤꯗ꯫
ꯑꯥꯎ ꯑꯗꯨꯗ꯫
ꯈꯪꯉꯦ ꯏꯃꯥꯟꯅ ꯏꯃꯥꯟꯅꯕꯁꯤꯡ ꯂꯩꯕꯅꯦ꯫
ꯑ ꯅꯪ ꯅꯨꯄꯥ ꯅꯨꯄꯥ ꯇꯤꯟꯅꯕ꯭ꯅꯦ꯫
ꯑꯪ ꯑꯩꯈꯣꯏꯒꯤ ꯁꯤꯅꯤꯌꯔꯁꯤꯡ ꯑꯩꯈꯣꯏꯒꯤ ꯀ꯭ꯂꯥꯁꯃꯦꯠꯁꯤꯡ ꯍꯥꯏꯕꯅꯤꯗ꯫
ꯑꯣ꯫
ꯅꯨꯄꯤꯗꯤ ꯂꯩꯕ ꯈꯪꯗꯕ ꯃꯥꯎꯟ ꯑꯦꯕꯔꯦꯁꯇ ꯑꯩꯈꯣꯏ ꯏꯃꯥꯟꯅꯕꯤꯒꯨꯝꯕꯗꯤ꯫
ꯎꯝ ꯅꯪꯗ ꯀꯩꯗꯕ꯭ꯔꯦ ꯂꯥꯛꯇ꯭ꯔꯦꯗꯤ ꯃꯥꯁ꯭ꯔ ꯑꯦꯚꯦꯔꯁꯇꯥ꯫
ꯎꯝ ꯑꯩꯈꯣꯏꯒꯗꯤ ꯃꯥꯎꯟ ꯑꯦꯚꯔꯦꯁꯇꯤ ꯂꯥꯞꯃꯜꯂꯦ꯫
ꯑꯣ ꯎꯝ꯫
ꯌꯥꯝ ꯑꯁ ꯌꯥꯝꯅꯗꯤ ꯅꯨꯡꯉꯥꯏꯇꯦꯗ ꯃꯥ ꯑꯣꯏꯕꯩ ꯁꯨꯝ
ꯑꯦ ꯀꯩꯒꯤ ꯏꯁꯇ꯭ꯔꯤꯛ ꯑꯣꯏꯕꯤꯒꯤꯔꯣ꯫
ꯑꯣ ꯑꯁ
ꯁꯝꯐꯥꯎ꯫
ꯑꯣ꯫
ꯑꯣ꯫
ꯅꯨꯄꯥꯁꯤꯡꯗꯤ ꯁꯝꯁꯦ ꯁꯥꯡꯅ ꯄꯨꯅꯤꯡꯉꯤꯗꯅ꯫
ꯑ ꯍ ꯑ ꯍ ꯑꯁ ꯐꯖꯔꯝꯃꯅꯤꯗ
ꯑꯗꯨꯒ ꯍꯣꯁꯇꯦꯜ ꯑꯃꯨꯛ ꯂꯩꯁꯤꯜꯂꯦ ꯑꯥ꯫
ꯑꯁꯦꯝꯕꯜꯒꯨꯝꯕ ꯂꯩꯕ꯭ꯔꯣ ꯀꯣꯂꯦꯖꯇ ꯍꯥꯏꯕꯗꯤ ꯁꯝ ꯌꯦꯡꯅꯤꯡꯉꯥꯏ꯫
ꯂꯩꯌꯦ ꯃꯔꯛ ꯃꯔꯛ ꯑꯗꯨꯝ ꯀ꯭ꯂꯥꯁ ꯇꯧꯔꯀꯥꯟꯗꯀꯣ꯫ ꯑꯣꯖꯥꯁꯤꯡꯗ ꯑꯗꯨꯝ ꯀ꯭ꯂꯥꯁ ꯀ꯭ꯂꯥꯁꯇ ꯆꯪꯉꯒ ꯆꯦꯛ ꯇꯧꯕ꯫
ꯑꯪ ꯑꯪ꯫ ꯑꯁ ꯑꯗꯨꯗꯤ ꯁꯦꯀꯦꯟꯗꯔꯤ ꯂꯦꯕꯦꯜꯗ ꯇ꯭ꯔꯦꯠ ꯇꯧꯋꯦꯀꯣ ꯅꯣꯏꯁꯦ꯫
ꯎꯝ꯫
ꯑꯡ ꯑꯡ꯫
ꯅꯣ ꯋꯤꯛ ꯋꯥꯟꯁ ꯗ ꯋꯤꯛꯇ ꯑꯃꯒꯨꯝ ꯈꯤꯇ ꯆꯦꯛ ꯇꯧꯕ꯫
ꯑꯝ ꯑꯝ꯫
ꯅꯨꯡꯉꯥꯏꯕꯗꯤ ꯅꯨꯡꯉꯥꯏ ꯑꯁ ꯑꯣꯖꯥꯁꯤꯡꯒꯤ
ꯀꯔꯤ ꯁꯦꯝ ꯀꯦꯌꯥꯔꯣ꯫
ꯐ꯭ꯔꯣꯠ꯫
ꯑꯣ꯫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
ꯎꯝ ꯀꯩ ꯗꯤꯄꯥꯔꯠꯃꯦꯟꯂꯣ ꯍꯜꯂꯣ
ꯇꯕꯔꯣ
ꯑ ꯇꯥꯏ ꯇꯥꯔꯦ ꯇꯥꯕꯔꯣ
ꯑꯥꯎ ꯇꯥꯌꯦ
ꯑꯣ
ꯗꯤꯄꯥꯔꯠꯃꯦꯟꯇꯗꯤ ꯀꯔꯤ ꯗꯤꯄꯥꯔꯠꯃꯦꯟ ꯅꯣ
ꯎꯝ
ꯅꯪꯗꯤ
ꯎꯝ ꯑꯩꯗꯤ ꯀꯣꯝꯃꯔꯁꯅꯦ ꯕꯤ ꯀꯣꯝ
ꯑꯣ ꯅꯪ ꯀꯩꯗꯧꯒꯦ ꯈꯜꯂꯤꯅꯣ ꯀꯣꯝꯃꯔꯁ ꯂꯧꯔꯒ
ꯈꯪꯗꯤꯌꯦ ꯍꯧꯖꯤꯛꯇꯤ ꯂꯣꯏꯔꯒ
ꯑꯦ ꯅꯪ ꯈꯜꯂꯒ ꯇꯝꯕ ꯅꯠꯇꯦꯕ
ꯍꯥ ꯑꯩꯈꯣꯏ ꯑꯩ ꯑꯩꯈꯣꯏ ꯈꯥꯟꯗꯤ ꯈꯜꯂꯒ ꯇꯧꯕꯅꯦꯕ ꯑꯗꯣ ꯈꯟꯕꯒ ꯑꯣꯏꯊꯣꯛꯄꯒ ꯃꯥꯟꯅꯗꯕꯗꯣ
ꯑ ꯅꯪꯅ ꯈꯥꯟꯕꯗꯤ ꯀꯩ ꯈꯜꯂꯤꯅꯣ
ꯑꯁ ꯏꯀꯥꯏꯗ ꯃꯤꯉꯣꯟꯗ ꯍꯥꯏꯒꯗꯕꯁꯦ
ꯑꯦ ꯀꯩꯒꯤ ꯏꯀꯥꯏꯗꯨ ꯃꯤꯉꯣꯟꯗ ꯈꯪꯍꯟꯗꯅ ꯅꯪ ꯀꯅꯥꯗ ꯈꯪꯍꯟꯒꯦ ꯍꯥꯏꯅꯣ
ꯑꯣꯏꯔꯒ ꯍꯥꯏꯕ ꯌꯥꯏꯌꯦꯅ ꯑꯣꯏꯔꯦ ꯍꯥꯏꯔꯗꯤ
ꯑꯦ ꯏꯀꯥꯏꯅꯨꯍꯦ ꯏꯀꯥꯏ ꯂꯩꯔꯗꯤ ꯃꯤ ꯑꯣꯏꯔꯣꯏ ꯀꯩꯀꯩ ꯃꯊꯦꯜ ꯆꯥꯒꯦ ꯅꯪꯒꯤ ꯑꯗꯨꯝ ꯐꯔꯤ ꯂꯩꯔ
ꯃꯩꯇꯩꯂꯣꯟꯗꯒꯤ ꯃꯃꯤꯡ ꯈꯪꯗꯕꯒꯤꯅꯤꯅꯦ
ꯂꯣꯏꯅꯃꯛ ꯈꯪꯗꯕ
ꯑꯍꯣꯏ ꯁꯧ ꯁꯧꯒ꯭ꯔꯤꯗꯤ ꯈꯪꯉꯦ ꯑꯇꯩꯗꯤ ꯈꯪꯗ꯭ꯔꯦ ꯏꯝꯐꯥꯜꯗ ꯂꯩꯔꯒ ꯈꯪꯗꯦ ꯏꯝꯐꯥꯜꯗ ꯂꯩꯔꯁꯨ ꯃꯅꯤ ꯄꯨꯔꯤꯗꯁꯨ ꯍ
ꯑꯣ ꯑꯩ ꯂꯩꯁꯤꯗꯤ ꯇꯥꯛꯄꯤꯅꯤꯉꯥꯏ
ꯑꯁ ꯅꯨꯡꯉꯥꯏꯔꯦꯍꯦ ꯅꯪ ꯊꯤꯡꯅꯕ ꯅꯨꯡꯉꯥꯏꯔꯦ
ꯍꯥꯏ
ꯍꯔꯥꯎ ꯈꯥꯜꯂꯦꯍꯦ ꯅꯪꯅꯒ ꯑꯗꯨꯃꯥ ꯍꯥꯏꯔꯒꯄꯁꯤꯗꯦ
ꯃꯩꯇꯩ ꯃ ꯃꯩꯇꯩ ꯐ꯭ꯔꯦꯟꯁꯨ ꯃꯩꯇꯩꯒꯤ ꯃꯔꯨꯞꯁꯤꯡꯁꯨ ꯂꯩꯇꯦ ꯑꯩꯒꯤꯗꯤ ꯑꯗꯨꯒꯤ
ꯑꯣ ꯀꯌꯥꯝ ꯀꯨꯏꯔꯒꯦ ꯅꯪ ꯑꯗꯨꯗ ꯂꯩꯕ
ꯑꯩꯗꯤ ꯑꯩꯗꯤ ꯁꯦꯀꯦꯟ ꯁꯦꯝ ꯂꯣꯏꯕꯗ ꯉꯥꯏꯔꯤꯌꯦ
ꯑꯣ
ꯋꯥꯟ ꯌꯔ ꯇꯥꯔꯦ
ꯑꯣ ꯅꯨꯡꯉꯥꯏꯔꯝꯅꯤꯗ ꯑꯗꯨꯗ ꯑꯗꯨꯗ ꯂꯩꯕꯀꯣ
ꯑ ꯈꯪꯗꯦ ꯑꯁ ꯈꯪꯗꯦꯗ ꯂꯥꯟ ꯌꯥꯝꯃꯟꯕꯒꯤ
ꯎꯝ
ꯅꯣꯏ ꯂꯥꯏꯔꯤꯛꯗꯤ ꯌꯥꯝ ꯄꯥꯕ꯭ꯔꯣ ꯅꯣꯏ ꯍꯣꯁꯇꯦꯜꯗ
ꯂꯥꯏꯔꯤꯛ ꯄꯥꯗꯦꯗ
ꯄꯥꯗꯧ ꯃꯥꯂꯦꯗ
ꯄꯥꯗꯦ ꯄꯥꯗꯦ ꯂꯥꯏꯔꯤꯛ ꯄꯥꯗꯦ ꯌꯦꯡꯕ ꯈꯛꯇꯪꯅꯤ
ꯑꯁ
ꯌꯦꯡꯉꯒ ꯑꯦꯛꯖꯥꯝ ꯅꯨꯡꯉꯥꯏꯕ ꯆꯥꯠꯇꯣ
ꯌꯦꯡꯉ ꯏꯕ ꯈꯛꯇꯪꯅꯦ ꯅꯣꯏꯗꯤ ꯅꯪꯗꯤ ꯂꯥꯏꯔꯤꯛ ꯄ ꯂꯥꯏꯔꯤꯛ ꯅꯪꯗꯤ ꯂꯥꯏꯔꯤꯛ ꯄꯥꯔꯝꯅꯤꯗ
ꯑꯦꯛꯖꯥꯝ ꯂꯣꯏꯔꯦ ꯍꯧꯖꯤꯛꯇꯤ ꯕ꯭ꯔꯦꯛꯅꯦ
ꯑꯣ ꯑꯣ
ꯑꯦꯛꯖꯝ ꯌꯥꯎꯗ꯭ꯔꯤ ꯐꯥꯎ ꯑꯃꯨꯛ ꯄꯥꯔꯔꯣꯏ
ꯈꯔ ꯈꯔ ꯄꯥꯒꯗꯕꯅꯤ ꯍꯧꯖꯤꯛꯇꯤ
ꯀꯣꯏꯍꯨꯝꯕ ꯀꯣꯏ ꯀꯣꯏꯕꯒꯨꯝꯕ ꯆꯠꯇ꯭ꯔꯣ ꯍꯣꯂꯤꯗꯦ ꯃꯇꯝꯗ
ꯎꯝ ꯈꯪꯗꯦ ꯑꯩꯗꯤ ꯌꯥꯝ ꯆꯠꯊꯣꯛꯄ ꯑꯣꯏꯗꯦꯗ
ꯑꯣ ꯑꯩ ꯂꯥꯛꯑ ꯀꯥꯟꯗ ꯑꯣꯏꯅ ꯆꯠꯁꯦ ꯑ
ꯑꯍꯣꯏ ꯌꯥꯏꯌꯦ ꯅꯣꯏꯅ ꯍꯣꯏ ꯅꯣꯏꯅ ꯄꯨꯅꯤꯡ ꯅꯣꯏ ꯍꯥꯏꯔꯤ ꯀꯥꯏꯗꯦꯅꯣ
ꯑꯩ ꯄꯨꯕꯤꯗꯣꯏꯅꯦ ꯑꯩ
ꯍꯣꯏ ꯑꯁ ꯑꯩ ꯃꯔꯨꯞ ꯑꯅꯧꯕ ꯐꯪꯕ ꯃꯥꯂꯦꯀꯣ ꯑꯩꯁꯦ
ꯑꯩ ꯃꯥ ꯑ ꯆꯠꯅꯤꯡꯕꯀꯥꯟꯗ ꯄꯨꯕꯤꯗꯣꯏꯅꯦ ꯑ ꯀꯥꯏꯗ ꯆꯠꯅꯤꯡꯒꯦ
ꯃꯣꯏꯔꯥꯡ ꯆꯠꯅꯤꯡꯉꯦ
ꯆꯠꯂꯗꯤ ꯂꯣꯏꯔꯦ ꯀꯩꯅꯣ